ꯐꯨꯕꯤꯈ꯭ꯔꯕꯣ ꯀꯞꯄ꯭ꯔꯥ ꯀꯞꯄ꯭ꯔꯥ
ꯀꯞꯇꯦ ꯃꯥꯁꯨ ꯑꯩꯉꯣꯟꯗ ꯐꯨꯋꯦ ꯑꯩꯉꯣꯟꯗ ꯐꯨꯒꯦ ꯇꯧꯋꯦ ꯑꯩꯅ ꯆꯦꯜꯂꯛꯄꯅꯦ ꯍꯧꯖꯤꯛ
ꯍꯁ ꯅꯪ ꯉꯝꯗꯕ꯭ꯔꯣ
ꯂꯩꯌꯦ ꯑꯩꯒꯤ ꯄꯨꯛ ꯑꯇꯨꯅꯦ ꯑꯩꯒꯤ ꯄꯨꯛ ꯅꯨꯡꯁꯤꯠ ꯀꯥꯕꯅ ꯅꯨꯡꯁꯤꯠ ꯀꯥꯕꯅ ꯅꯇꯥꯎ
ꯃꯣꯏꯗꯤ ꯐꯨꯅꯁꯦ ꯍꯥꯏꯔꯁꯨ ꯉꯝ
ꯆꯞ ꯃꯥꯅꯔꯝꯒꯅꯤ ꯑꯩꯅ ꯃꯥꯕꯨ ꯑꯁ ꯅꯨꯡꯁꯤꯕꯒꯤ ꯑꯗꯨꯝ
ꯍꯥꯏꯕꯗꯤ ꯑꯩꯁꯨ ꯃꯥꯒꯤ ꯌꯨꯝꯗ ꯆꯠꯂꯒ ꯐꯨꯕꯅꯤꯅꯀꯣ ꯂꯤꯛ ꯂꯩꯀꯥꯏꯅ ꯐꯪꯈ꯭ꯔꯗꯤ ꯑꯩꯁꯦ ꯑꯃꯨꯛ ꯃꯤꯋꯥ ꯉꯥꯡꯅꯕ ꯍꯧꯕꯒꯤ ꯗꯣ ꯑꯩꯒꯤ ꯃꯔꯛꯇ ꯇꯧꯒꯅꯦꯕ ꯇꯜꯅꯦ
ꯍ
ꯅꯪꯒꯤ ꯅꯨꯡꯁꯤꯠ ꯂꯩꯕꯗꯣ ꯅꯨꯡꯁꯤꯠ ꯀꯥꯃꯣꯅ
ꯀꯃꯥꯢꯅ ꯀꯥꯝꯒꯗ꯭ꯔ ꯈꯪꯗꯦ
ꯅꯪꯒꯤ ꯁ꯭ꯂꯤꯄꯤꯡ ꯁꯇꯥꯢꯜꯗꯣ ꯆꯥ ꯆꯥꯠ ꯆꯦꯟꯖ ꯇꯧꯋꯣ ꯑꯗꯨꯒ ꯃꯣꯏ ꯊꯣꯛꯅꯕ ꯇꯧꯋꯣ
ꯃꯣꯏꯁ ꯍꯟꯗꯛ ꯐꯖꯅ ꯍꯟꯗꯪ ꯃꯣꯏ ꯊꯣꯛꯇꯦꯅꯦ ꯅꯍꯥꯟ ꯏꯕꯥꯅꯤ ꯂꯩꯅꯕ ꯃꯇꯝꯗꯤ ꯃꯣꯏ ꯊꯣꯛꯇꯦ
ꯍꯥꯏꯒꯅꯣ ꯑꯩꯁꯨ ꯍꯣꯁꯇꯦꯜꯗ ꯂꯩꯕꯒꯤ ꯀꯟꯇ꯭ꯔꯣꯜ ꯀꯟꯇ꯭ꯔꯣꯜ ꯇꯧꯕꯗ ꯁꯨꯡꯊꯣꯛ ꯊꯣꯛꯇ꯭ꯔꯦ ꯍꯟꯗꯛꯇꯤ ꯑꯗꯨ ꯃꯇꯝꯗꯗꯤ ꯐ꯭ꯔꯤꯗꯝ ꯑꯣꯏꯕꯒꯤ ꯄꯪꯊꯣꯛ ꯊꯣꯛꯄꯒꯤꯀꯣ ꯑꯍꯤꯡ ꯊꯣꯛꯅꯤꯡꯉꯦ ꯎꯝ
ꯇꯟꯕꯅꯥ ꯇꯟꯕꯅꯥ ꯈꯣꯏꯅ ꯃꯣꯏ ꯊꯣꯛꯅꯤꯡꯉꯁꯨ ꯊꯣꯛꯄ ꯌꯥꯗꯦ ꯅꯨꯡꯁꯤꯠ ꯂꯩꯕꯅꯤꯅ ꯑꯥ ꯑꯩꯈꯣꯏꯒꯤ ꯊꯨꯟꯗꯨ ꯆꯤꯡ ꯂꯥꯎꯋꯦꯕ
ꯃꯄꯥꯟꯗ ꯆꯠꯂꯒ ꯁꯦꯟ ꯇꯥꯜꯂꯒ ꯀꯩꯅꯣ ꯃꯅꯥꯂꯤ ꯁꯤꯠ ꯀꯤꯝ
ꯃꯔꯨꯞ ꯇꯧꯔꯁꯦ ꯅꯩꯁꯦ ꯃꯄꯥꯟꯗ ꯄꯩꯁꯥ ꯇꯥꯟꯕ ꯆꯠꯂꯒꯦ ꯑꯗꯨꯅꯦ ꯃꯅꯥꯂꯤꯗꯁꯨ ꯆꯠꯂꯁꯦ ꯁꯤ ꯇꯋꯥꯡ ꯑꯔꯣꯟꯖꯔꯁ ꯁꯥꯏꯗ
ꯆꯠꯅꯤꯡꯉꯦ ꯇꯋꯥꯡꯁꯦ ꯅꯛꯄ꯭ꯔꯥ
ꯑꯔꯨꯟꯆꯜꯗꯅꯦ ꯅꯛꯑꯦ ꯍꯣꯏ
ꯈ꯭ꯋꯥꯏꯗꯒꯤ ꯅꯛꯄ ꯐꯖꯕ ꯆꯠꯁꯦꯀꯣ ꯆꯠꯄꯗ ꯈꯔ ꯅꯨꯡꯉꯥꯏ ꯅꯨꯡ ꯗꯨ ꯅꯨꯡꯉꯥꯏꯖꯕ ꯍꯥꯏꯗꯤ ꯑꯦꯁꯄꯦꯟꯗ ꯀꯣ
ꯗꯦꯜꯂꯤ ꯃꯅꯥꯂꯤꯗꯁꯨ ꯆꯠꯁꯦ ꯅꯦꯛꯁ ꯌꯔ ꯃꯔꯨꯞ ꯐꯖꯟꯅ ꯇꯧꯁꯦ
ꯍꯣꯏ ꯃꯅꯂꯤꯁꯨ ꯆꯠꯄ ꯌꯥꯢ ꯎꯟ ꯇꯥꯕ ꯃꯐꯝꯗ ꯃꯤꯅ ꯆꯠꯅꯕꯅꯤ ꯈꯣꯏ ꯃꯤ ꯅꯣꯔꯠ ꯏꯁꯁꯤꯡꯅ
ꯑꯗꯨꯒ ꯈ꯭ꯋꯥꯏꯗꯒꯤ ꯅꯛꯄ ꯍꯥꯏꯔꯗꯤ ꯃꯣꯔꯦꯒꯨꯝꯕ ꯑꯩꯗꯤ ꯚꯦꯠ ꯅꯥꯝ ꯚꯨꯇꯥꯟꯒꯨꯝꯕ ꯆꯠꯅꯤꯡꯉꯤ
ꯑꯩꯗꯤ ꯊꯥꯏꯂꯦꯟ ꯆꯠꯅꯤꯡꯉꯦ
ꯚꯌꯦꯠꯅꯥꯝꯗ ꯁꯦ ꯃꯝ ꯄꯨꯔꯥ ꯄꯩꯁꯥ ꯑꯈꯣꯏꯒꯤꯗꯤ ꯑꯗꯨꯝ ꯑ ꯀꯩꯅꯣ ꯌꯥꯝ ꯍꯣꯡꯉꯦ ꯍꯥꯏꯌꯦꯗ ꯑꯈꯣꯏ ꯄꯩꯁꯥꯗꯤ ꯀꯣ
ꯑꯗꯨꯅꯦ ꯚꯦꯠꯅꯥꯝꯒ ꯊꯥꯏꯂꯦꯟꯒ ꯑꯗꯨꯝ ꯆꯠꯄ ꯌꯥꯔꯦ ꯂꯥꯛ ꯑꯃ ꯂꯩꯔꯗꯤ ꯊꯥꯏꯂꯦꯟꯒꯨꯝꯕꯗꯤ
ꯍꯥꯏꯗꯤ ꯊꯥꯏꯂꯦꯟꯗꯤ ꯈꯔ ꯁ꯭ꯇꯦꯟꯗꯔꯠ ꯑꯣꯏꯌꯦ ꯚꯦꯠꯅꯥꯝꯗꯤ ꯈꯔ ꯂꯋꯥꯏ ꯑꯣꯏꯅ
ꯗꯨ ꯑꯣꯏꯔꯁꯨ ꯀꯅꯥ ꯈꯪꯒꯅꯤ
ꯑꯥ ꯆꯠꯂꯒ ꯑꯅꯥꯟꯅ ꯄꯥꯔꯠꯇꯦꯌꯥ ꯑꯗꯨ ꯅꯨꯄꯤꯗꯣ ꯑꯗꯨ ꯅꯨꯄꯤꯒꯤ ꯑꯣꯇꯣꯒ꯭ꯔꯥꯐꯇ ꯂꯧ
ꯃꯃꯤꯡ ꯈꯪꯔꯣꯏꯅꯦ ꯑꯩꯈꯣꯏ ꯊꯤꯒꯗꯕꯗꯣ
ꯃꯃꯤꯡ ꯂꯩꯔꯗꯤ ꯃꯃꯤꯡ ꯈꯪꯗꯤ ꯊꯤꯕ ꯌꯥꯕ ꯑꯟꯅꯟꯅ ꯄꯥꯠꯆꯩꯌꯦ
ꯃꯟꯗꯂꯦ ꯃꯊꯦꯜ ꯍꯥꯏꯕ꯭ꯔꯥ ꯑꯗꯨ ꯃꯨꯕꯤꯗꯁꯨ ꯑꯍꯣꯏ ꯁꯟꯇꯣꯟ ꯇꯩꯔꯒ ꯋꯥꯇꯔ ꯐꯦꯁꯇꯤꯚꯦꯜꯒꯨꯝꯕꯗꯣ ꯌꯥꯎꯅꯤꯡꯉꯦ
ꯍꯣꯏ ꯒꯥꯔꯤ ꯃꯆꯥꯗ ꯃꯣꯔꯦꯒꯨꯝꯕꯗꯤ ꯆꯠꯄ ꯌꯥꯏꯌꯦꯀꯣ
ꯎꯝ ꯑꯃꯦ ꯃꯣꯔꯦꯗꯤꯀꯣ ꯃꯣꯔꯦꯗꯤ ꯆꯠꯄ ꯌꯥꯔꯦ ꯑꯗꯨꯝ ꯑꯩꯈꯣꯏ ꯃꯔꯨꯞꯁꯤꯡ ꯒꯨꯝꯕ ꯑꯗꯨꯝ ꯇꯧꯔꯒ ꯅꯍꯥꯟ ꯑꯩꯈꯣꯏ ꯆꯠꯄꯒꯨꯝꯅꯀꯣ ꯑꯣ ꯒꯥꯔꯤꯒꯤ ꯊꯥꯎꯁꯨ ꯍꯥꯞꯄꯤꯕ ꯑꯗꯨꯒ ꯃꯤ ꯏꯟꯇ꯭ꯔꯦꯁ ꯂꯩꯕ ꯗ꯭ꯔꯥꯏ ꯚꯔꯗꯨꯀꯣ ꯏꯟꯇ꯭ꯔꯦꯁ ꯂꯩꯕ ꯃꯤ ꯑꯗꯨꯒꯨꯝꯕ ꯇꯧꯔꯗꯤ ꯆꯠ ꯄ ꯌꯥꯕꯅꯤꯗ
ꯍꯣꯏ ꯄꯣꯠꯁꯨ ꯍꯣꯡꯉꯦ ꯍꯥꯏꯌꯦ ꯌꯥꯝ ꯆꯠꯅꯤꯡꯉꯦ ꯑꯁꯦꯡꯕ
ꯑꯗꯨꯕꯨ ꯏ ꯏꯕꯥꯅꯤ ꯔꯦ ꯑꯣꯒꯟꯕꯗꯣ
ꯎꯝ ꯑꯗꯨꯅꯤ ꯄꯥꯏ ꯂꯩꯇꯦ ꯅꯪꯅ ꯈꯔ ꯐꯩꯌꯦ ꯈ꯭ꯋꯥꯟ ꯒ ꯏꯕꯥꯟꯅꯤꯗꯤ
ꯥꯑꯩꯅ ꯈꯔ ꯐꯩꯌꯦ ꯍꯥꯏꯌꯦ ꯑꯝ ꯑꯩꯗꯤ ꯑꯧꯇꯣꯗ
ꯍꯣꯟꯒ ꯏꯕꯅꯤꯁꯨꯅꯦ ꯅꯍꯥꯟ ꯑꯩꯈꯣꯏ ꯇ꯭ꯔꯦꯅꯤꯡ ꯆꯠꯕꯗꯣ ꯑꯣꯇꯣꯗꯣꯁꯨ ꯁꯣꯂꯔ ꯕꯦꯇ꯭ꯔꯤꯒꯤ ꯑꯗꯨꯝ ꯇꯣꯡꯉꯦꯕ ꯁꯣꯂꯔ ꯕꯦꯇ꯭ꯔꯤꯒꯤꯗꯤ ꯅꯦꯟ ꯇꯧꯔꯒ
ꯑꯗꯨ ꯚꯥꯏꯕ꯭ꯔꯦꯠ ꯑ ꯚꯥꯏꯕ꯭ꯔꯦꯠ ꯇꯧꯋꯦꯅ ꯑꯩꯈꯣꯏꯒꯤ
ꯇꯣ ꯑꯁ ꯑꯣꯅꯤꯡꯕꯅ ꯑꯣꯅꯤꯡꯕꯅ ꯑꯩꯗꯤ ꯀ꯭ꯂꯥꯁ ꯃꯅꯨꯡꯗ ꯔꯔꯣꯏ ꯀꯥꯔꯒ ꯁꯝꯗꯨ ꯐꯣꯏꯕꯅꯦ ꯑꯣꯅꯤꯡꯕꯅ ꯑꯣꯅꯤꯡꯕꯅ ꯎꯝ ꯎꯄꯥꯏ ꯂꯩꯇꯦꯕ ꯑꯗꯨꯒꯤ ꯍꯟꯗꯛꯁꯦ ꯒꯦꯁꯇ꯭ꯔꯤꯛꯒꯤ ꯍꯤꯗꯥꯛ ꯆꯥꯕꯗꯩ ꯈꯔꯗꯤ ꯐꯩꯌꯦ ꯌꯥꯝꯅ ꯑꯈ꯭ꯋꯥꯏꯗꯩ ꯑꯍꯣꯡꯕ ꯑꯣꯃꯤ
ꯑꯣꯏꯔꯝꯅꯤ ꯍꯨꯝ
ꯑꯣꯃꯤ ꯄ꯭ꯔꯣꯖꯣꯜ ꯑꯦꯁꯤꯂꯣꯞ ꯄꯦꯟꯇꯞ ꯄ꯭ꯔꯣꯖꯣꯜ ꯄꯦꯟ ꯇꯣꯞꯗꯤ ꯁꯤꯁꯦ ꯎꯝ ꯎꯝ ꯑꯣꯃꯤ ꯄꯔ ꯑꯣꯃꯤ ꯍꯣ ꯍꯣꯏ ꯆꯨꯝꯃꯦ ꯑꯗꯣ ꯑꯥ ꯑꯗꯨ ꯌꯥꯝꯅꯗꯤ ꯆꯥꯉꯗ ꯏꯁꯇ꯭ꯔꯤꯞ ꯑꯃꯗꯨ ꯂꯣꯏꯔꯗꯤ ꯊꯥ ꯑꯃ ꯑꯅꯤꯃꯛꯗꯣ ꯂꯦꯞꯄꯣ ꯑꯗꯨꯒ ꯑꯃꯨꯛ ꯆꯥꯑꯣ ꯑꯦꯁꯤꯂꯣ ꯒꯨꯝꯕꯁꯨ ꯆꯥꯕ ꯌꯥꯏ ꯑꯩꯗꯤꯀꯣ ꯍꯤꯗꯥꯛꯅ ꯒꯣꯂꯤꯅ ꯌꯥꯗ꯭ꯔꯦꯕ ꯑꯩꯗꯤ ꯀꯥꯞꯇ꯭ꯔꯗꯤ ꯀꯣ ꯀꯥꯞꯄꯗꯤ ꯗꯣꯁ ꯑꯍꯨꯝ ꯀꯥꯞꯀꯅꯤꯕ
ꯑꯣꯃꯤꯗꯨ ꯏꯁꯇ꯭ꯔꯤꯞ ꯑꯃ ꯂꯣꯏꯁꯤꯜꯂꯒ ꯑꯃꯨꯛ ꯆꯥꯕꯅꯦ
ꯑꯣ ꯑꯗꯣ ꯍꯣꯏ ꯑꯗꯨ ꯆꯥꯔꯗꯤ ꯆꯥꯔꯦꯅ ꯑꯗꯣ ꯂꯦꯞꯄꯁꯨ ꯌꯥꯌꯦ ꯎꯝ ꯑꯗꯨꯞ ꯅꯪꯒꯤ ꯆꯅꯔ ꯗꯤ ꯆꯥꯎ ꯑꯗꯨꯕꯨ ꯔꯤꯄꯦꯠ ꯇ꯭ꯔꯤꯞ ꯋꯥꯟ ꯇꯨ ꯏꯁꯇ꯭ꯔꯤꯞ ꯊ꯭ꯔꯤ ꯏꯁꯇ꯭ꯔꯤꯞꯇ ꯆꯥꯒꯅꯨꯕ ꯐꯠꯇꯦꯕ ꯑꯗꯨꯝ ꯈꯔ ꯂꯦꯞꯄꯒ ꯋꯥꯟ ꯃꯟꯒꯨꯝꯕ ꯂꯦꯞꯄ ꯅꯦꯛꯁ ꯃꯟꯗ ꯑꯃꯨꯛ ꯆꯥꯎꯕ
ꯅꯦꯛꯁ ꯃꯟꯗ ꯑꯃꯨꯛ ꯆꯥꯈ꯭ꯔꯅꯤ ꯆꯥꯕꯗꯤ ꯍꯧꯈ꯭ꯔꯦ ꯑꯗꯣ
ꯀꯤꯠꯅꯤꯗ ꯀꯤꯠꯅꯤꯗ ꯑꯗꯨꯝ ꯑꯇꯦꯛ ꯇꯧꯋꯦꯕ ꯍꯤꯗꯥꯛꯁ
ꯍꯣꯏ ꯑꯗꯨꯅꯤ
ꯎꯝ ꯑꯗꯨꯒ ꯅꯪꯗꯤ ꯃꯩꯌꯥꯗꯣ ꯏꯁꯨ ꯊꯣꯛꯍꯜꯂꯦ
ꯑꯩꯗꯤ ꯑꯣ ꯑꯥ ꯍꯟꯗꯛ ꯊꯣꯛꯇ꯭ꯔꯦ ꯑꯩꯒꯤ ꯑꯌꯥꯗꯣ ꯁꯤ ꯂꯤꯇ꯭ꯔꯤꯒꯤ ꯕ꯭ꯔꯥꯟꯁ ꯄꯥꯏꯕꯗꯒꯤꯀꯣ ꯑꯩꯒꯤ ꯒꯝꯁꯨ ꯂꯣꯏꯅ ꯇꯥꯏꯠ ꯑꯣꯏꯈ꯭ꯔꯦ ꯑꯗꯨꯒ ꯇꯤꯠꯁꯨ ꯀ꯭ꯔꯤꯔꯥ ꯕ꯭ꯂꯠ ꯊꯣꯛꯄꯗꯣ ꯊꯣꯛ ꯇ꯭ꯔꯦ ꯑꯗꯨꯅ ꯕꯣꯟꯒ ꯍꯣꯟꯅ ꯍꯟꯗꯛ ꯍꯥꯏꯈ꯭ꯔꯕꯅꯦ
ꯑꯣ ꯂꯤꯡ ꯊꯥꯔꯛꯑꯣ ꯅꯪ ꯂꯧꯕ ꯃꯐꯝꯗꯣ
ꯂꯤꯇꯔꯤꯠ ꯇꯨꯠꯕ꯭ꯔꯁ ꯍꯥꯏꯅ ꯐ꯭ꯂꯤꯞꯀꯔꯠꯇ ꯊꯤꯌꯣ
ꯐ꯭ꯂꯤꯞꯀꯔꯒꯤꯔ ꯊꯥꯖꯗꯕ ꯐ꯭ꯂꯤꯞꯀꯔꯠ ꯃꯤꯁꯣ
ꯐ꯭ꯂꯤꯞꯀꯥꯔꯠꯇ ꯀꯛꯄꯅꯦ ꯑꯩꯒꯤꯗꯤ ꯁꯤ ꯏꯂꯦꯛꯇ꯭ꯔꯤꯛ ꯕꯥꯁꯁꯨ ꯂꯧꯔꯒ ꯑꯅꯤꯔꯛ ꯈꯛꯇꯅꯦ ꯆꯥꯔꯖ ꯇꯧꯕ ꯐꯤꯠꯇ꯭ꯔꯤ ꯐꯖꯅ ꯈꯥꯡꯉꯦ ꯑꯩꯒꯤꯗꯤ
ꯑꯗꯨ ꯆꯥꯔꯖ ꯇꯧꯕ ꯌꯥꯕ꯭ꯔꯥ
ꯍꯣꯏ ꯆꯥꯔꯖꯤꯡꯒꯤꯅꯦ
ꯅꯪ ꯀꯌꯥꯔꯛ ꯁꯨꯔꯦ
ꯑꯅꯤ ꯑꯅꯤꯔꯛ ꯁꯨꯔꯦ ꯂꯧꯕ ꯂꯥꯁ ꯑꯥ ꯂꯥꯁꯌꯔ ꯂꯥꯁꯌꯔ ꯂꯧꯕꯅꯤꯅ ꯑꯗꯨꯒꯤ ꯑꯅꯤꯔꯛ ꯈꯛꯇꯅꯦ ꯆꯔꯁ ꯇꯧꯕ ꯑꯁꯦꯡꯕꯗꯣ ꯃꯣꯏ ꯍꯦꯒꯗ ꯂꯤꯁꯤꯡ ꯑꯍꯨꯝ ꯍꯤꯌꯦ ꯑꯗꯨꯒ ꯀꯔꯤꯔ ꯑꯩꯅ ꯂꯧꯕꯗꯨ ꯂꯤꯁꯤꯡ ꯑꯥ ꯆꯥꯃꯉꯥꯒꯤ ꯀ ꯂꯧꯋꯦ
ꯎ ꯎꯝ ꯑꯗꯨ ꯑꯣꯏꯔꯁꯨ ꯅꯪ ꯅꯪ ꯄꯥꯏꯕꯗꯣ ꯅꯪ ꯐ꯭ꯂꯤꯞꯀꯥꯔꯠꯀꯨꯝꯕ ꯆꯪ ꯕꯥ ꯃꯇꯝ ꯂꯩꯔꯗꯤ ꯊꯥꯔꯛꯎꯀꯣ ꯅꯪꯒꯤ ꯂꯤꯡꯗꯣ ꯍꯥꯏꯗꯤ ꯇꯛꯀꯂꯤꯁꯨ ꯌꯥꯝꯃꯦꯅ
ꯍꯣꯏ ꯊꯔꯛꯀꯦ
ꯑꯁꯦꯡꯕ ꯑꯗꯨ ꯀꯃꯥꯏꯅ ꯄꯥꯏꯕ꯭ꯔꯥ ꯈꯨꯠ ꯂꯦꯡꯗ꯭ꯔꯁꯨ ꯌꯥꯔꯕ꯭ꯔꯥ
ꯍꯦꯛ ꯈꯣꯠꯅ ꯑꯗꯨ ꯑꯗꯨꯝ ꯑꯣꯟꯗꯧꯔꯅꯤ ꯈꯣꯠꯅ ꯂꯦꯡꯉꯅꯤ ꯂꯥꯛꯇ꯭ꯅ ꯕ꯭ꯔꯥꯁꯀꯤ ꯃꯀꯣꯛꯇꯣ ꯑꯗꯨꯝ ꯂꯦꯡ ꯚꯥꯏꯕ꯭ꯔꯦꯁꯟ ꯇꯧꯔꯒ ꯂꯦꯡꯉꯅꯤꯕ ꯑꯗꯣ ꯑꯩꯈꯣꯏꯅ ꯊꯝꯅꯤꯡꯕ ꯃꯐꯝꯗ ꯑꯩꯈꯣꯏꯅ ꯀ꯭ꯔ ꯈ꯭ꯔ ꯇꯧꯔꯒ ꯊꯤꯜꯂꯒ ꯊꯥꯗꯣꯏꯕꯅꯦ
ꯎꯝ ꯎꯝ ꯁꯣꯐ ꯑꯣꯏꯕ꯭ꯔꯥ
ꯈꯪꯗꯦꯗ ꯑꯩꯒꯤꯗꯤ ꯑꯗꯨꯝ ꯌꯥꯏ ꯍꯥꯏꯗꯤ ꯃꯀꯣꯛꯁꯨ ꯑꯦꯛꯁꯇ꯭ꯔꯥ ꯄꯤꯌꯦꯕ ꯕ꯭ꯔꯥꯁꯀꯤ
ꯗꯣ ꯂꯤꯝ ꯂꯤꯝꯆꯤꯗꯨꯁꯨ ꯎꯝꯃꯣ ꯍꯥꯎꯌꯦꯅ ꯂꯤꯝꯆꯤꯒꯨꯝꯕꯗꯤ ꯑꯣꯔꯦꯟꯖ ꯀꯂꯔ ꯒꯨꯂꯤꯗꯣ ꯚꯤꯇꯥꯃꯤꯟ ꯁꯤꯒꯤ ꯃꯤꯊꯥꯏꯒꯨꯝꯕꯗꯣ ꯑꯗꯨꯁꯨ ꯁ꯭ꯇ꯭ꯔꯤꯞ ꯑꯃ ꯑꯗꯨꯝ ꯂꯧꯔꯒ ꯆꯥꯎꯑꯣ ꯎꯝ ꯑꯗꯨ ꯌꯥꯝ ꯐꯩ ꯍꯥꯏꯌꯦ ꯑꯈꯣꯏ ꯈꯨꯅꯤꯡ ꯀꯥꯏꯕꯒꯨꯝꯕꯀꯣ ꯑꯗꯨꯒ ꯁꯤ ꯑꯩꯈꯣꯏꯒꯤ ꯆꯤꯟꯕꯥꯜ ꯃꯅꯨꯡꯗ ꯋꯥꯏꯠ ꯋꯥꯏꯠ ꯑꯥꯜꯁꯔ ꯊꯣꯛ ꯄꯀꯨꯝꯕꯗꯣ ꯌꯥꯝ ꯐꯩꯌꯦ ꯍꯥꯢꯕ
ꯌꯥꯝ ꯍꯣꯡꯉꯝꯒꯅꯤꯗ ꯇꯨꯝꯃꯗꯤ ꯈꯪꯗꯦ ꯑꯩꯗꯤ ꯆꯥꯗ꯭ꯔꯤ
ꯎꯝ ꯍꯣꯡꯕꯅꯤ ꯃꯔꯛꯇꯤ ꯂꯧꯔꯒ ꯆ
ꯎꯝ ꯑꯩ ꯑꯗꯨꯅꯦ ꯃꯄꯥꯟ ꯌꯥꯝ ꯀꯣꯏꯕ ꯆꯠꯅꯤꯡꯈ꯭ꯔꯦ ꯃꯤꯗꯤ ꯌꯥꯝ ꯆꯠꯂꯦ
ꯃꯅꯤꯄꯨꯔꯗ ꯂꯩꯅꯤꯡꯗ꯭ꯔꯦ
ꯄ꯭ꯔꯦꯁꯇꯣ ꯂꯥꯗꯥꯛꯇ ꯂꯩꯕꯅꯤꯅ ꯃꯥ ꯑꯗꯨꯝ ꯂꯩꯔꯗꯤ ꯀꯣꯏꯕ ꯂꯥꯛꯄ ꯌꯥꯏ ꯂꯗꯥꯥꯛꯇꯁꯨ
ꯗꯦꯂꯤꯗ ꯅꯠꯇ꯭ꯔꯣ ꯂꯥꯗꯥꯛꯇ ꯑꯣꯏ ꯂꯥꯗꯥꯛꯇ ꯑꯃꯨꯛ ꯍꯣꯡꯈ꯭ꯔꯕ꯭ꯔꯣ
ꯍꯣꯏ ꯑꯩ ꯁꯤ ꯐ ꯃꯐꯝ ꯑꯩꯁ ꯈꯨꯐꯖ
ꯀꯠꯀꯗ ꯃꯥꯗꯤ ꯀ꯭ꯔꯤꯔꯥ ꯁꯤꯗꯁꯨ ꯍꯣꯇꯦꯜ ꯃꯦꯅꯦꯖꯃꯦꯟꯒꯤ ꯌꯥꯝ ꯐ ꯐ ꯐꯝ ꯂꯩꯌꯦ ꯑꯗꯨꯒ ꯃꯥꯅ ꯑꯗꯨ ꯈꯥꯛꯇꯒꯤ ꯑꯗ
ꯑꯗꯨ ꯇꯧꯔꯒ ꯃꯥꯅ ꯍꯥꯏꯗꯤ ꯑꯩꯅ ꯍꯪꯕ ꯑꯩ ꯄꯩꯁꯥ ꯁꯨ ꯌꯥꯝꯗꯦ ꯀꯔꯤꯒꯤ ꯑꯗꯨꯗꯣ ꯂꯗꯥꯛꯗꯤ ꯂꯋꯥꯏꯁꯨ ꯇꯥꯏꯅ ꯍꯥꯏꯗꯤ ꯃꯐꯝ ꯈꯛꯇ ꯐꯖꯩ ꯍꯥꯏꯕ ꯅ ꯃꯣꯏ ꯀꯥꯁꯃꯤꯔ ꯔꯣꯝꯗꯗꯤ ꯑꯗꯣ ꯍꯣꯏ ꯁꯦꯂꯔꯤ ꯁꯦꯂꯔꯤꯁꯦ ꯐꯣꯔꯇꯤꯟ ꯎꯝ ꯐꯛꯇꯅꯤ ꯍꯥꯏꯌꯦꯕ ꯑꯗꯨ ꯑꯗꯨꯒꯧ ꯑꯦꯀꯣꯃꯣꯗꯦꯁꯟꯒꯨꯝꯕ ꯒ꯭ꯌꯥꯁꯀꯨꯝꯕꯗꯤ ꯄꯨꯔꯥ ꯐ꯭ꯔꯤꯅꯦ ꯍꯥꯏꯌꯦ ꯑꯗꯨꯕꯨ ꯑꯗꯨ ꯑꯣꯏꯔꯁꯨ ꯑꯩꯅ ꯈꯟꯕꯗꯤ ꯑꯣ ꯃꯐꯝꯕꯨꯗꯤ ꯐꯖꯩ ꯑꯗꯨꯕꯨ ꯂꯥꯞꯃꯜꯂꯦ ꯑꯩꯅ ꯍꯥꯏꯕ ꯑꯗꯨ ꯃꯥꯅ ꯃꯥꯅ ꯍꯣꯏ ꯄꯩꯁꯥꯒꯤ ꯈꯛꯇ ꯈꯟꯗ꯭ꯔꯦ ꯑꯗꯨꯝ ꯃꯐꯝꯁꯨ ꯀꯣꯏꯅꯤꯡꯕꯒꯤ ꯖꯥꯠ ꯖꯥꯠ ꯆꯠꯅꯤꯡꯕꯅꯦ ꯍꯥꯏꯕ ꯍꯥꯏꯕ ꯍꯣꯏ ꯑꯗꯣ ꯌꯥꯏꯌꯦ ꯑꯗꯨꯗꯤ ꯈꯟ
ꯃꯣꯏ ꯃꯃꯥꯗꯤ ꯀꯔꯤꯔꯥ ꯃꯣꯏꯗꯤ ꯄꯩꯁꯥ ꯌꯥꯝ ꯄꯥꯏꯅ ꯇ꯭ꯔꯣꯞ ꯌꯥꯝ ꯆꯥꯏꯅ ꯃꯃꯥꯗꯣ ꯀꯥꯎꯟꯁꯤꯜꯒꯤ ꯍꯦꯟ ꯃꯥꯁꯇꯔꯅꯦꯅ ꯑꯗꯨꯝ ꯃꯄꯥꯟꯗ ꯆꯠꯇ꯭ꯔꯁꯨ ꯌꯥ ꯀ꯭ꯔꯤ ꯀ꯭ꯔꯤꯅꯣ ꯇ꯭ꯔꯦꯅꯤꯡꯒꯨꯝꯕ ꯆꯠ ꯑꯍꯦ ꯄꯃꯨ ꯌꯦꯀꯣ
ꯀꯣꯏꯅꯤꯡꯕ ꯃꯥꯟ ꯂꯤꯗ ꯃꯥꯗꯣ ꯍꯥꯏꯗꯤ ꯃꯥ ꯃꯥꯒꯤ ꯃꯥꯏꯟꯁꯦꯠ ꯂꯣꯏ ꯇꯣꯉꯥꯟꯕꯅꯤꯅꯀꯣ
ꯍꯣꯢ ꯎꯝ
ꯃꯥꯗꯤ ꯂꯩꯔꯤꯛꯁꯨ ꯌꯥꯝ ꯄꯪꯕ ꯅꯠ ꯇꯦ ꯂꯥꯔꯤꯛ ꯄꯥꯔꯒ ꯑꯦꯛꯖꯥꯝ ꯅꯨꯡꯖꯥꯝ ꯊꯥꯕ ꯌꯥꯢꯌꯦ ꯄꯩꯁꯥ ꯂꯩꯕꯁꯤꯡꯗꯤꯀꯣ
ꯎꯝ ꯈꯣꯏꯗꯤ ꯀꯣꯛ ꯌꯥꯗꯕꯒꯤ ꯀꯣꯆꯤꯡ ꯂꯧꯔꯁꯨ ꯑꯣꯏꯔꯣꯏ ꯍꯥꯏꯕ ꯗꯨꯒꯤ ꯇꯣꯛꯄꯅꯦꯗ ꯃꯥ ꯁ꯭ꯇꯦꯇꯁ ꯑꯩ ꯎꯕ꯭ꯔꯥ ꯎꯗ
ꯑꯗꯣ ꯂꯗꯥꯛꯇꯣ ꯐꯗꯤ ꯐꯖꯩꯌꯦ ꯃꯐꯝꯗꯣ ꯂꯝꯕꯤꯗꯣ
ꯂꯝꯕꯤꯗꯣ ꯑꯗꯨꯅꯅꯤ ꯃꯤ ꯈꯔꯅ ꯕꯥꯏꯛꯀꯔꯁꯤꯡꯅ ꯑꯗꯨꯝ ꯔꯥꯏꯠ ꯆꯠꯄꯒꯨꯝꯕꯗꯣ
ꯕꯥꯏꯀꯔꯕꯨ ꯗꯦꯠ ꯇꯧꯔꯁꯦ ꯑꯗꯨꯒ ꯂꯗꯥꯛ ꯆꯠꯂꯁꯦ ꯍꯜꯂꯛꯑꯒ ꯑꯃꯨꯛ ꯕ꯭ꯔꯦꯛꯀꯞ ꯇꯧꯕ
ꯑꯁꯦꯡꯕ ꯑꯩꯈꯣꯏ ꯀꯣ ꯇ꯭ꯔꯤꯞ ꯑꯃꯗꯤ ꯆꯠꯇꯕ ꯌꯥꯗꯦ
ꯆꯠꯁꯦ ꯄꯥꯁꯄꯣꯠꯁꯨ ꯍꯥꯥꯟꯅ ꯁꯦꯝꯁꯤ
ꯄꯥꯁꯄꯣꯔꯠ ꯁꯦꯝꯕꯁꯦ ꯀꯌꯥ ꯆꯪꯕ꯭ꯔꯥ ꯀꯣ
ꯈꯪꯗꯦ ꯍꯟꯗꯛ ꯑꯅꯥꯎꯅ ꯑꯃ ꯅ꯭ꯌꯨ ꯔꯨꯜꯁ ꯑꯃ ꯊꯣꯛꯅꯦ ꯄꯥꯁꯄꯣꯔꯠ ꯁꯦꯝꯕꯒꯤ
ꯄꯩꯁꯥꯗꯣ ꯀꯤꯌꯥꯔꯥ ꯆꯥꯔꯖ ꯂꯧꯒꯅꯤ ꯍꯥꯏꯕꯅꯤ ꯂꯤꯁꯤꯡ ꯃꯉꯥ ꯂꯤꯁꯤꯡ ꯃꯉꯥꯒꯨꯝꯕ ꯂꯩꯔꯗꯤ ꯌꯥꯔꯦ
ꯑꯣ
ꯄꯥꯁꯄꯣꯔꯠ ꯁꯦꯝꯕꯒꯤ
ꯁꯤ ꯄꯥꯁꯄꯣꯔꯠꯁꯦ ꯏꯟꯗꯤꯌꯥ ꯃꯅꯨꯡꯗꯗꯤ ꯗꯔꯀꯥꯔ ꯇꯥꯗꯦꯅꯀꯣ
ꯍꯣꯏ ꯑꯩꯈꯣꯏ ꯏꯟꯗꯤꯌꯥ ꯃꯅꯨꯡꯗꯗꯤ ꯑꯗꯨꯝ ꯗꯔꯀꯥꯔ ꯇꯥꯗꯦ ꯏꯟꯗꯤꯌꯥ ꯃꯄꯥꯟ ꯆꯠꯈ꯭ꯔꯗꯤꯀꯣ ꯎꯝ
ꯏꯟꯗꯤꯌꯥꯒꯤꯗꯤ ꯑꯙꯔ ꯄꯥꯟ ꯀꯥꯠ
ꯑꯗꯨꯅꯤ ꯏꯟꯗꯤꯌꯥ ꯃꯅꯨꯡꯗꯗꯤ ꯈ꯭ꯋꯥꯏꯗꯒꯤ ꯄꯋꯥꯔꯐꯨꯜ ꯑꯣꯏꯕꯁꯦ ꯄꯥꯟ ꯀꯥꯠꯅꯩ
ꯑꯗꯨꯒ ꯀꯩꯅꯣ ꯎꯝ ꯊꯥꯏꯂꯦꯟꯗꯁꯨ ꯚꯤꯁꯥ ꯌꯥꯎꯗ꯭ꯔꯁꯨ ꯆꯠꯄ ꯌꯥꯏ ꯍꯥꯏꯕꯗꯨ ꯑꯩꯈꯣꯏ ꯏꯟꯗꯤꯌꯥꯒꯤꯅꯤ ꯅꯨꯄꯥꯁꯤꯡꯅ ꯖꯥꯠ ꯖꯥꯠ ꯇꯧꯕꯤꯕꯒꯤ ꯃꯣꯏꯒꯤ ꯄ꯭ꯔꯥꯏꯝ ꯃꯤꯅꯤꯁꯇꯔꯅ ꯌꯥꯗ꯭ꯔꯦ ꯏꯟꯗꯤꯌꯥꯁꯨ ꯁꯦꯝꯒꯗꯕꯅꯤ ꯍꯥꯏꯅ ꯊꯣꯛꯈ꯭ꯔꯦ ꯍꯥꯏꯗꯤ ꯃꯣꯏꯗꯤ ꯖꯥꯠ ꯖꯥꯠ ꯇꯧꯕꯤꯒꯗꯅꯦ ꯃꯤꯌꯥꯁꯤꯡꯗꯤꯀꯣ
ꯎꯝ ꯑꯗꯨꯅꯦ ꯃꯣꯏꯗꯤ ꯂꯋꯥꯏ ꯇꯥꯕꯒꯤ
ꯂꯦꯗꯤ ꯕꯣꯏꯒꯨꯝꯕꯁꯤꯡꯗꯣ ꯖꯥꯠ ꯖꯥꯠ ꯇꯧꯕ ꯃꯥꯜꯂꯦ ꯃꯣꯏꯗꯣ
ꯎꯝ